ꯑ
ꯇꯔꯕ꯭ꯔꯣ
ꯇꯥꯏ ꯇꯥꯏꯌꯦ ꯅꯪꯗꯤ ꯇꯥꯕ꯭ꯔꯣ
ꯑꯣ ꯇꯥꯏꯌꯦ ꯑꯩꯗꯣ ꯐꯣꯟ ꯁꯥꯏꯂꯦꯟ ꯊꯝꯕꯒꯤꯀꯣ ꯈꯪꯗ꯭ꯔꯕ ꯐꯣꯟ ꯂꯥꯛꯄꯁꯨ ꯈꯪꯍꯧꯗ꯭ꯔꯦ
ꯑꯁꯤ ꯐꯣꯟ ꯅꯠꯇꯕ ꯍꯥꯟꯅ ꯖꯤꯑꯣ ꯇ ꯖꯤꯑꯣꯁꯨ ꯆꯥꯏꯗ ꯇꯝꯕ꯭ꯔꯣ
ꯑ ꯑꯅꯤꯃꯛ ꯁꯥꯏꯂꯦꯟ ꯊꯝꯕ
ꯑꯅꯤ ꯑꯃ ꯈꯪꯗ꯭ꯔꯦ
ꯎꯝ ꯑ ꯑꯃꯗꯗꯤ ꯖꯤꯑꯣꯗꯨꯗꯤ ꯑꯩ ꯄꯥꯏꯔꯒ ꯂꯩꯕꯅꯦ ꯂꯥꯛꯇꯦ ꯑꯗꯨꯗꯗꯤ
ꯍ ꯑꯩꯅꯗꯤ ꯀꯣꯜ ꯇꯧꯕ ꯃꯇꯝꯗ ꯔꯤꯡ ꯆꯠꯂ ꯄꯥꯏꯈꯠꯇꯕꯒꯤ ꯁꯤ ꯅꯝꯕꯔ ꯑꯃꯗ ꯑꯃꯨꯛ ꯇꯧꯔꯛꯄꯅꯦ꯫
ꯑꯥ ꯂꯥꯞꯇꯦ ꯑꯩꯉꯣꯟꯗꯗꯤ
ꯍꯨꯝ
ꯋꯥ ꯍꯥꯏꯌꯣ ꯋꯥꯔꯤ ꯂꯤꯕꯤꯌꯣ
ꯋꯥꯔꯤꯁꯦ ꯀꯔꯤ ꯋꯥꯔꯤ ꯂꯤꯕꯤꯌꯨꯔꯥ? ꯍꯥꯟꯅ ꯈꯪꯂꯝꯝꯕ ꯋꯥꯔꯤꯁꯨ ꯑꯣꯏꯔꯝꯕ ꯌꯥꯏ ꯂꯥꯏꯔꯤꯛꯇ ꯇꯝꯕ ꯐꯪꯕ ꯋꯥꯔꯤꯅꯤ ꯄꯥꯕ ꯐꯪꯕ ꯋꯥꯔꯤꯅꯤ ꯍꯥꯏ ꯁ꯭ꯀꯨꯜꯗꯀꯣ
ꯑ
ꯋꯥꯔꯤꯗ ꯌꯥꯝ ꯅꯨꯡꯉꯥꯏꯕ ꯑꯆꯨꯝꯕ ꯌꯥꯝ ꯌꯥꯎꯕ ꯑꯗꯨꯅ
ꯑ
ꯉꯔꯥꯡ ꯋꯥꯔꯤ ꯁꯥꯕ ꯃꯇꯝꯗꯁꯨ ꯉꯔꯥꯡꯕꯨ ꯋꯥꯔꯤ ꯑꯃ ꯂꯩꯌꯦ
ꯑꯥ
ꯏꯃꯨꯡ ꯑꯃꯗ
ꯍꯥꯥ
ꯃꯃꯥꯒ ꯃꯆꯥꯗꯪ ꯂꯩꯕ ꯏꯃꯨꯡ ꯑꯃ ꯅꯣꯡꯃꯗꯤ ꯃꯆꯥꯅꯨꯄꯥꯁꯦ ꯁꯤꯈ꯭ꯔꯦ
ꯑꯥ
ꯏꯆꯥꯅꯨꯄꯥ ꯑꯃꯇꯪ ꯂꯩꯖꯕꯗꯣ ꯁꯤꯈꯤꯕꯗꯨꯗ ꯃꯃꯥꯗ
ꯑꯥ
ꯃꯆꯥꯅꯨꯄꯥ ꯁꯤꯈ꯭ꯔꯦ ꯍꯥꯏꯕꯁꯦ
ꯑꯥ
ꯂꯧꯁꯤꯟꯕ ꯉꯝꯗ꯭ꯔꯦꯕ ꯑꯗꯨ ꯑꯁꯅ ꯄꯥꯁꯤ ꯇꯤꯕꯁꯃ ꯊꯋꯥꯏ ꯊꯃꯣꯏ ꯀꯥꯏꯃꯟꯕꯒꯤ
ꯑꯝ
ꯃꯆꯥꯅꯨꯄꯥꯁꯦ ꯁꯤꯔꯒ ꯑꯃꯕꯨ ꯊꯥꯗꯣꯛ ꯑꯃꯒ ꯆꯠꯈ꯭ꯔꯦ ꯍꯥꯏꯕꯒꯤ ꯋꯥꯈꯜꯁꯤꯃ ꯂꯧꯁꯤꯟꯕ ꯉꯝꯗꯕꯅꯤꯅ ꯀꯔꯤ ꯀꯔꯤ ꯑꯣꯏꯔꯁꯨ ꯑꯃꯨꯛ ꯍꯤꯡꯍꯟꯕ ꯌꯥꯔꯗꯤ ꯍꯥꯏꯅ ꯃꯥꯁꯦ ꯊꯤꯕ ꯍꯧꯔꯦ ꯀꯅꯥꯗ ꯍꯪꯉꯣ ꯅ ꯀꯅꯥꯗ ꯍꯪꯉꯣ ꯅꯅ ꯑꯩꯈꯣꯏ ꯊ ꯊꯔ ꯀꯥꯟꯗ ꯅꯣꯡꯃꯗꯤ ꯏꯁꯥꯗꯨ ꯑꯃ ꯊꯦꯡꯅꯔꯑꯦ
ꯎꯥ
ꯑꯗꯨꯅ ꯁꯥꯗꯨꯝ ꯑꯃꯃꯥꯟꯗ ꯃꯥꯗ ꯀꯞ ꯀꯞꯄꯒ ꯃꯆꯥꯅꯨꯄꯥ ꯂꯩꯈꯤꯗꯕꯒꯤ ꯋꯥꯔꯤꯁꯦ ꯂꯤꯔꯦꯕ ꯑꯗꯨꯗ ꯁꯤꯈ꯭ꯔꯦ ꯍꯥꯏꯕꯁꯦ ꯃꯥ ꯂꯧꯁꯤꯟꯕꯁꯨ ꯉꯝꯗꯦ ꯑꯃꯨꯛ
ꯑ
ꯀꯃꯥꯏꯅ ꯇꯧꯔꯒ ꯑꯃꯨꯛ ꯍꯤꯡꯍꯟꯕ ꯌꯥꯅꯤ ꯍꯥꯏꯕꯁꯦ ꯃꯥꯅ ꯊꯤꯔꯒ ꯂꯩꯕꯅꯤ ꯍꯥꯏꯕ ꯋꯥꯔꯤꯁꯤꯦ ꯂꯤꯕ ꯃꯇꯝꯗꯨꯗ ꯁꯟꯗꯨꯗꯨꯅ ꯍꯥꯏꯌꯦꯦ ꯆꯥꯠꯅꯨꯄꯥꯁꯦ ꯑꯩꯩꯅ ꯍꯤꯡꯍꯟꯕ ꯍꯤꯡꯒꯍꯟꯕ ꯉꯝꯒꯅꯤ ꯑꯗꯨꯕꯨ ꯑꯩꯅ ꯍꯥꯏꯕ ꯃꯐꯝ ꯑꯃꯗꯤ ꯅꯪꯅ ꯇꯧꯔꯛꯀꯗꯕꯅꯤ ꯑꯩꯅ ꯍꯥꯏꯕ ꯑꯃꯗꯤ ꯏꯟꯒꯗꯕꯅꯤ ꯍꯥꯏꯔꯦ
ꯑꯥ
ꯑ ꯃꯃꯥꯗꯨꯅ ꯍꯥꯏꯔꯦ ꯍꯥꯏꯌꯨ ꯅꯪꯅ ꯏꯆꯥ ꯅꯨꯄꯥꯕꯨ ꯍꯤꯡꯕꯨ ꯍꯤꯡꯉꯗꯤ ꯂꯣꯏꯔꯦ ꯅꯪꯅ ꯇꯧꯑꯣ ꯍꯥꯏꯕ ꯈꯨꯗꯤꯡꯃꯛ ꯑꯩ ꯇꯧꯖꯒꯦ ꯉꯝꯕ ꯄꯥꯝꯕꯩ ꯊꯤꯔꯒꯁꯨ ꯍꯣꯠꯅꯒꯦ ꯍꯥꯏꯕꯖꯥꯠꯅꯤ
ꯑꯥ
ꯁꯥ ꯑꯗꯨꯗꯨꯅ ꯍꯥꯏꯔꯦ ꯐꯔꯦ ꯑꯗꯨꯗꯤ ꯅꯆꯥꯅꯨꯄꯥꯁꯦ ꯍꯤꯡꯍꯟꯅꯕ ꯑꯩꯉꯣꯟꯗ ꯍꯪꯒꯥꯝ ꯃꯔꯨꯁꯦ ꯗꯔꯀꯥꯔ ꯑꯣꯏ
ꯑ
ꯑꯗꯨꯕꯨ ꯍꯪꯒꯥꯝ ꯃꯔꯨꯁꯤꯕꯨ ꯏꯆꯝ ꯆꯝꯕ ꯍꯪꯒꯥꯝ ꯃꯔꯨ ꯅꯠꯇꯦꯍꯦ ꯑꯩꯈꯣꯏꯅ ꯅꯪꯅ ꯂꯧꯔꯛꯀꯗꯕꯁꯦ ꯏꯃꯨꯡ ꯑꯃꯗꯒꯤ ꯂꯧꯔꯛꯀꯗꯕꯅꯤ, ꯏꯃꯨꯡ ꯑꯗꯣ ꯃꯥꯒꯤ ꯏꯃꯨꯡꯗ ꯃꯤꯁꯤ ꯃꯤꯅꯥ ꯁꯨꯛꯊꯣꯛ ꯊꯣꯛꯇ꯭ꯔꯤꯕ ꯏꯃꯨꯡꯗꯒꯤ ꯂꯧꯒꯗꯕꯅꯤ ꯑꯗꯨꯃꯥꯏ ꯍꯥꯏꯔꯦ ꯑꯩꯈꯣꯏꯒꯤ ꯃꯅꯨꯡ ꯏꯝ ꯏꯃꯨꯡ ꯃꯅꯨꯡꯗꯒꯤ ꯃꯤꯁꯤ ꯃꯤꯅꯥ ꯁꯨꯛꯊꯣꯛ ꯊꯣꯛꯇꯕ ꯍꯥꯏꯕꯁꯦ ꯍꯧꯖꯤꯛ ꯍꯧꯖꯤꯛ ꯂꯩꯔꯤꯕ ꯏꯃꯨꯡꯒꯤ ꯋꯥꯈꯛ ꯅꯠꯇꯦ ꯃꯥꯒꯤ ꯃꯔꯤ ꯃꯇꯥ ꯈꯪꯗꯦ ꯃꯃꯥ ꯃꯄꯥ ꯈꯪꯗꯦꯀꯣ
ꯑꯥ
ꯃꯥꯒꯤ ꯏꯃꯨꯡ ꯃꯔꯤ ꯃꯇꯥ ꯄꯨꯂꯞ ꯌꯦꯡꯉꯒ ꯃꯣꯏ ꯏꯃꯨꯡꯗ ꯃꯤꯁꯤ ꯃꯤꯅꯥ ꯊꯣꯛꯇꯕ ꯏꯃꯨꯡꯗꯒꯤ ꯇꯧꯔꯛꯀꯗꯕꯅꯤ ꯑꯇꯣꯞꯄꯗꯤ ꯌꯥꯗꯦ ꯑꯗꯨꯕꯨ ꯅꯪ ꯉꯝꯃꯒ ꯄꯨꯔꯛꯄꯕꯨ ꯉꯝꯃꯗꯤ ꯅꯆꯥ ꯅꯨꯄꯥꯁꯦ ꯍꯤꯡꯒꯠꯍꯟꯒꯦ ꯍꯥꯏꯕꯖꯥꯠꯅꯤ ꯑꯗꯨꯅ ꯃꯃꯥꯗꯣ ꯑꯣ ꯍꯤꯡꯅꯕꯕꯨ ꯄꯥꯝꯕꯩꯕꯨ ꯑꯃ ꯂꯩꯔꯗꯤ ꯐꯩ ꯑꯩ ꯉꯝꯖꯕ ꯑꯣꯏꯖꯒꯦ ꯊꯤꯁꯨ ꯊꯤꯖꯒꯦ ꯍꯥꯏꯅꯀꯣ ꯃꯣꯏ ꯈꯨꯟꯗꯨꯗ ꯏꯃꯨꯡ ꯈꯨꯗꯤꯡꯃꯛꯇ ꯅꯣꯏꯗ ꯍꯪꯒꯥꯝ ꯃꯔꯨ ꯂꯩꯕ꯭ꯔꯥ ꯍꯡꯒꯥꯝ ꯃꯔꯨꯞꯄꯨꯗꯤ ꯂꯩꯌꯦ ꯂꯧꯑꯣ ꯂꯧꯑꯣ ꯍꯥꯏꯗꯤ ꯃꯥꯒꯤ ꯃꯆꯥꯁꯨ ꯂꯩꯈꯤꯗ꯭ꯔꯦ ꯃꯥꯒꯤ ꯅꯨꯄꯥ ꯂꯩꯈꯤꯗ꯭ꯔꯦ ꯃꯤꯅꯕꯨꯁꯨ ꯅꯨꯡꯁꯤꯕꯤꯔꯦꯕ ꯑꯗꯨꯕꯨ ꯃꯥ ꯑ ꯃꯥꯗꯣ ꯍꯪꯉꯦ ꯃꯤꯅꯗꯤ ꯄꯤꯅꯤꯡ ꯄꯤꯅꯤꯡꯉꯒ ꯂꯧꯑꯣ ꯍꯥꯏꯌꯦ ꯃꯥꯅ ꯍꯪꯉꯦ ꯑꯗꯨꯕꯨ ꯍꯩ ꯋꯥ ꯑꯃꯥ ꯇꯪꯗꯤ ꯍꯪꯖꯒꯦ ꯂꯧꯗ꯭ꯔꯤꯉꯩꯗ ꯍꯥꯏꯔꯒ ꯅꯣꯏ ꯏꯃꯨꯡꯗ ꯅꯣꯏ ꯏꯃꯨꯡꯗ ꯀꯣ ꯃꯔꯤ ꯃꯇꯥ ꯀꯅꯥ ꯂꯩ ꯃꯤꯁꯤ ꯃꯤꯅꯥ ꯗꯤ ꯊꯣꯛꯈ꯭ꯔꯕ꯭ꯔꯥ ꯍꯥꯏꯔꯒ
ꯎꯝ
ꯍꯣꯏ ꯍꯥꯏꯔꯦ ꯏꯃꯥ ꯏꯃꯥꯕꯨ ꯄꯣꯛꯄ ꯃꯄꯥꯗꯤ ꯂꯩꯈꯤꯗ꯭ꯔꯦꯒꯨꯝꯕ ꯀꯣ
ꯎꯝ
ꯏꯅꯦ ꯊꯣꯛꯄ ꯏꯆꯥ ꯊꯣꯛꯄ ꯏꯄꯥ ꯊꯣꯛꯄ ꯑꯃꯗꯤ ꯂꯩꯈꯤꯗ꯭ꯔꯦ ꯍꯥꯏꯔꯦ
ꯎꯝ
ꯑꯃꯨꯛꯇ ꯍꯪꯉꯨꯔꯦ ꯑꯦ ꯑꯗꯨꯃꯥꯏꯅ ꯍꯦꯛꯇ ꯑꯣꯏꯔꯝꯃꯤ
ꯎꯝ
ꯌꯨꯝꯊꯣꯡ ꯈꯨꯗꯤꯡꯗ ꯆꯠꯂꯨꯔꯒ ꯍꯪꯉꯦ ꯍꯪꯒꯥꯝ ꯃꯔꯨꯕꯨꯗꯤ ꯂꯩꯌꯦ ꯄꯤꯅꯤꯡꯕꯁꯨ ꯂꯩꯌꯦ ꯑꯗꯨꯕꯨ ꯏꯃꯨꯡ ꯈꯨꯗꯤꯡꯗ ꯃꯤꯁꯤ ꯃꯤꯅꯥꯁꯦ
ꯎꯝ
ꯊꯣꯛꯄ ꯑꯣꯏꯔꯝꯕꯒꯤ ꯑꯍꯥꯟꯕꯗꯗꯤ ꯑ ꯃꯆꯥꯅꯨꯄꯥꯁꯦ ꯍꯤꯡꯍꯟꯕꯒꯤ ꯆꯥꯟꯁ ꯂꯩꯌꯦ ꯍꯥꯏꯅꯗꯤ ꯍꯔꯥꯎ ꯍꯔꯥꯎꯅ ꯆꯠꯂꯨꯕꯅꯦ ꯑꯗꯨꯕꯨ ꯂꯥꯁꯇꯗꯤ ꯀꯞꯄꯒ ꯑꯃꯨꯛꯀꯥ ꯂꯥꯛꯑꯦ ꯁꯥꯏꯗꯨꯗ
ꯎꯝ
ꯅꯪꯅ ꯍꯥꯏꯕꯗꯣ ꯑꯩ ꯍꯪꯒꯥꯝ ꯃꯔꯨ ꯊꯤꯔꯨꯔꯦ ꯑꯗꯨꯕꯨ ꯌꯨꯝꯊꯣꯡ ꯈꯨꯗꯤꯡ ꯆꯪꯗꯕ ꯃꯐꯥꯎ ꯂꯩꯇ꯭ꯔꯦ ꯑꯗꯨꯕꯨ ꯃꯣꯏꯑꯁꯨ ꯏꯃꯨꯡ ꯑꯃ ꯃꯤ ꯑꯃ ꯅꯠꯇ꯭ꯔꯒ ꯃꯤ ꯑꯅꯤ ꯑꯍꯨꯝꯁꯦ ꯁꯤꯈ꯭ꯔꯦ ꯍꯥꯏꯕꯤꯒ ꯋꯥ ꯄꯥꯎ ꯉꯥꯛꯇ ꯂꯩꯔꯦ ꯑꯗꯨꯅ ꯊꯤꯕ ꯐꯪꯗ꯭ꯔꯦ ꯍꯥꯏꯔꯦ
ꯎꯝ
ꯁꯥꯗꯨꯅ ꯍꯥꯏꯌꯦ ꯃꯤꯁꯤ ꯃꯤꯅꯥ ꯊꯣꯛꯄꯁꯦ ꯏꯃꯨꯡ ꯈꯨꯗꯤꯡꯃꯛꯇ ꯊꯣꯛꯄꯅꯤ ꯅꯪꯉꯣꯟꯗ ꯈꯛ ꯊꯣꯛꯄ ꯅꯠꯇꯦ ꯃꯤ ꯁꯤꯔꯤꯁꯦ ꯅꯆꯥꯅꯨꯄꯥ ꯈꯛ ꯅꯠꯇꯦ ꯃꯤꯑꯣꯏꯕ ꯈꯨꯗꯤꯡꯃꯛ ꯁꯤꯒꯗꯕꯅꯦ ꯑꯗꯨꯅ ꯅꯪꯅ ꯍꯤꯡꯒꯠꯍꯟꯒꯦ ꯍꯥꯏꯔꯁꯨ ꯌꯥꯕꯨ ꯌꯥꯔꯝꯃꯒꯗꯤ
ꯎꯝ
ꯅꯪꯅ ꯆꯠꯂꯔꯒ ꯆꯠꯂꯒ ꯌꯨꯝꯊꯣꯡ ꯈꯨꯗꯤꯡꯗ ꯍꯪꯉꯨꯕ ꯃꯤꯁꯤꯡꯁꯨ ꯁꯤꯈ꯭ꯔꯦ ꯍꯥꯏꯔꯤꯕ ꯃꯌꯥꯝꯗꯁꯨ ꯍꯤꯡꯉꯛ ꯂꯩꯔꯝꯒꯗꯕꯅꯤ ꯑꯗꯨꯕꯨ ꯑꯁꯤꯕꯁꯦ ꯑꯃꯨꯛꯀ ꯅꯧꯅ ꯍꯤꯡꯒꯠꯄꯁꯦ ꯌꯥꯗꯕꯒꯤ ꯎꯝ ꯌꯨꯝꯊꯣꯡ ꯈꯨꯗꯤꯡ ꯀꯔꯤ ꯏꯃꯨꯡ ꯈꯨꯗꯤꯡꯗ ꯃꯤꯁꯤ ꯃꯤꯅꯥꯁꯦ ꯂꯩꯕꯅꯤ ꯑꯗꯨꯅ ꯅꯆꯥ ꯅꯨꯨꯄꯥ ꯁꯤꯕꯁꯨ ꯃꯍꯧꯁꯥꯒꯤ ꯃꯤꯑꯣꯏꯕꯒꯤ ꯄꯨꯟꯁꯤ ꯂꯝꯕꯤꯗ ꯊꯣꯛ ꯀꯅꯨꯡ ꯍꯥꯏꯅ ꯍꯥꯏꯔꯁꯨ ꯌꯥꯗꯕ ꯊꯧꯗꯣꯛꯅꯤ ꯍꯥꯏꯕꯤꯔꯦ ꯃꯃꯥꯗꯨꯅ ꯑꯣ ꯃꯤꯁꯤꯕꯤꯅꯥ ꯍꯥꯏꯕꯁꯦ ꯑꯩ ꯏꯃꯨꯡ ꯈꯛꯇ ꯊꯣꯛꯄꯗꯇ ꯑꯣꯏꯔꯝꯃꯦ ꯑꯩꯈꯣꯏ ꯃꯤꯑꯣꯏꯕꯩ ꯄꯨꯟꯁꯤ ꯈꯨꯗꯤꯡꯗ ꯃꯤꯑꯣꯏ ꯈꯨꯗꯤꯡꯗ ꯊꯣꯛꯀꯗꯕ ꯊꯧꯗꯣꯛ ꯑꯣꯏꯔꯝꯃꯦ ꯍꯥꯏꯅ ꯂꯥꯁ ꯑꯩ ꯈꯪꯂꯛꯑꯒ
ꯎꯝ
ꯃꯆꯥꯅꯨꯄꯥ ꯁꯤꯔꯦ ꯍꯥꯏꯕꯒꯤ ꯋꯥꯈꯜꯁꯦ ꯃꯥꯅ ꯂꯧꯊꯔꯒ ꯑꯗꯣꯝꯗ ꯁꯨꯝꯕ ꯉꯝꯏ ꯍꯥꯏꯌꯦ
ꯑꯥ
ꯁꯤ ꯋꯥꯔꯤꯁꯦ ꯀꯌꯥꯔꯛ ꯁꯨꯔꯦ ꯇꯥꯕ
ꯉꯁꯤꯅ ꯑꯍꯥꯟꯕꯅꯦ ꯉꯁꯤꯅ ꯑꯍꯥꯟꯕꯅꯦ
ꯑꯉꯥꯡ ꯑꯣꯏꯔꯤꯉꯩꯗ ꯂꯥꯏꯔꯤꯛꯇ ꯂꯩꯕ ꯋꯥꯔꯤꯅꯦ ꯅꯣꯏꯁꯨ ꯊꯦꯡꯅꯔꯝꯕ ꯌꯥꯏꯗ
ꯑꯝꯇ ꯊꯦꯡꯅꯗ꯭ꯔꯤꯗ
ꯑꯩꯅꯕꯨ ꯂꯤꯕ ꯍꯩꯇꯕꯒꯤ ꯋꯥꯅꯤ
ꯂꯤꯕ ꯌꯥꯝ ꯍꯩꯔꯤ ꯁꯤꯗꯤ ꯋꯥꯔꯤ ꯀꯅꯥꯅ ꯍꯩꯇꯦ ꯍꯥꯏꯅꯣ
ꯑꯥ ꯑꯩ ꯑꯩꯅ ꯈꯥꯪꯉꯤꯌꯦ
ꯈꯪꯕꯗꯣ ꯂꯥꯜꯂꯦ
ꯆꯨꯝꯅ ꯈꯪꯗ꯭ꯔꯦꯅ
ꯅꯦ ꯑꯩ ꯉꯔꯥꯡ ꯅꯤꯕꯗꯤ
ꯑꯦꯕ
ꯑꯁꯤꯒꯤ ꯋꯥꯔꯤꯁꯦ ꯃꯤꯅꯤꯠ ꯑꯃꯗ ꯂꯣꯏꯁꯤꯜꯂꯦꯕ ꯑꯩꯗꯤ
ꯑꯥ ꯑꯗꯣ ꯀꯅꯥꯗꯤ ꯑꯝ ꯑꯩꯁꯨ ꯋꯥꯔꯤꯁꯦ ꯌꯥꯝ ꯁꯟꯗꯣꯛꯅ ꯂꯤꯕ ꯖꯥꯠꯇꯣ ꯍꯩꯇꯤꯌꯦ
ꯎꯝ ꯋꯥꯔꯤ ꯂꯤꯕꯒꯤ ꯑ ꯃꯔꯝ ꯍꯥꯏꯁꯤꯔ ꯂꯤꯕꯒꯤ ꯃꯔꯝꯗꯤ ꯄꯣꯏꯟꯗꯣ ꯂꯥꯛꯅꯕ ꯊꯤꯕ ꯅꯠꯇ꯭ꯔꯣ
ꯃꯥꯅꯦ
ꯎꯝ ꯍꯦꯛ ꯋꯥꯔꯤ ꯍꯦꯛ ꯍꯧꯔꯒ ꯄꯣꯏꯗꯨꯗ ꯑ ꯌꯧꯈ꯭ꯔꯗꯤ ꯉꯥꯡꯅꯤꯡꯉꯥꯏ ꯂꯩꯇꯔ꯭ꯦꯗꯅ
ꯃꯥꯅꯦ ꯆꯣꯡꯃꯦ ꯗꯨ
ꯀꯣꯏꯅ ꯉꯥꯡꯕꯁꯦ ꯀꯌꯥ ꯍꯩꯇꯕ ꯑꯗꯨꯒ꯫
ꯑꯩꯁꯨꯅꯤ꯫
ꯁ꯭ꯀꯨꯜ ꯀꯥꯔꯤꯉꯩꯗ꯫ ꯏꯁꯥꯒꯤ ꯂꯥꯏꯔꯤꯛꯇꯤ ꯄꯥꯕ ꯇꯝꯗꯅꯅꯦ꯫ ꯑꯉꯥꯡꯁꯤꯡꯒꯤ꯫ ꯋꯥꯔꯤ ꯂꯩꯕ ꯂꯥꯏꯔꯤꯛ ꯃꯌꯥꯝ ꯊꯤꯔꯒ ꯄꯥꯔꯒ ꯂꯩꯕꯅꯤꯅꯦ꯫
ꯌꯥꯝ ꯐꯩꯅꯦ ꯑꯩꯗꯤ ꯑꯁ ꯂꯥꯏꯔꯤꯛꯄꯨ ꯍꯥꯏꯔꯀꯅꯦ꯫ ꯑꯝꯇ ꯄꯥꯅꯤꯡꯗꯦ ꯍꯥꯏꯕ ꯀꯃꯥꯏꯅ ꯇꯧꯔꯤꯅꯣ ꯈꯪꯗꯦ꯫
ꯏꯁꯥꯒꯤ ꯂꯥꯏꯔꯤꯛ ꯄꯥꯕ ꯇꯝꯕꯒꯤ ꯑꯉꯥꯡꯁꯤꯡꯒꯤ꯫ ꯀ꯭ꯂꯥꯁ ꯇꯨ ꯊ꯭ꯔꯤ ꯐꯣꯔ ꯐꯥꯏꯚ ꯁꯤꯛꯁ ꯁꯚꯦꯟ ꯃꯣꯏꯒꯗꯤ ꯏꯪꯅꯤꯁ ꯁꯥꯕꯖꯦꯛꯇꯤ ꯋꯥꯔꯤꯗꯤ ꯂꯣꯏ ꯌꯥꯎꯏꯗꯅ꯫ ꯎ ꯕꯣꯔꯗꯤꯡ ꯂꯩꯔꯤꯉꯩꯗ ꯑꯁ ꯃꯥꯒꯤ ꯋꯥꯔꯤ ꯂꯤꯕꯤꯌꯣ ꯍꯥꯏꯔꯒ꯫ ꯑꯉꯥꯡꯁꯤꯡꯒꯤ ꯋꯥꯔꯤ ꯌꯥꯝ ꯄꯥꯔꯝꯕꯅꯤ꯫ ꯑꯉꯥꯡꯁꯤꯡꯒꯤ꯫ ꯑ ꯋꯥꯔꯤꯗꯤ ꯂꯥꯏꯁꯨ ꯂꯥꯏꯗꯅ꯫ ꯃꯥ ꯃꯥꯒꯤ ꯑꯍꯤꯡꯗꯁꯨ ꯑꯩꯈꯣꯏꯅ꯫ ꯄꯥꯏꯔꯒ ꯒ꯭ꯌꯥꯟ ꯇꯥꯕ ꯉꯝꯃꯤ꯫ ꯇꯨꯝꯅꯤꯡꯕ ꯃꯥꯜꯂꯤ꯫
ꯎꯝꯍꯨꯝ꯫ ꯇꯨꯝꯕ ꯐꯪꯗꯕ ꯉꯁꯤꯗꯣ꯫ ꯊꯦꯡꯅ ꯂꯥꯛꯄ꯫ ꯇꯥꯕ꯭ꯔꯣ꯫
ꯇꯥꯕ꯭ꯔꯣ꯫
ꯎꯝ꯫
ꯀꯣ ꯀꯨꯂꯨꯝꯕꯒ ꯍꯥꯥ꯫
ꯊꯦꯡ
ꯅꯈꯣꯟꯗꯣ ꯑꯃꯨꯛꯀ ꯍꯧꯔꯦ ꯇ ꯐꯖꯅ ꯇꯥꯗꯕ꯫
ꯑꯣꯏꯔꯁꯅ ꯇꯥꯏ ꯇꯥꯏ ꯑꯩ ꯐꯖꯦ ꯇꯥꯏ ꯑꯩꯗꯤ꯫ ꯅꯪ ꯅꯪꯒꯤ ꯀꯣꯟꯗꯤ ꯐꯖꯅ ꯇꯥꯌꯦꯕ꯫
ꯍꯥ ꯅꯪꯒꯤ ꯈꯣꯟꯗꯣ ꯑꯥꯗꯒꯤ ꯉꯥꯡꯕ ꯃꯥꯜꯂꯦ꯫